ꯂ ꯍꯜꯂꯣ ꯑꯣ ꯀꯩꯗꯧꯔꯝꯃꯤꯅꯣ ꯇꯥꯔꯦ
ꯑ ꯁꯨꯝ ꯍꯤꯄꯝꯃꯤꯅꯦ
ꯎꯝ ꯅꯨꯡꯁꯥ ꯁꯥꯁꯤꯗ ꯀꯩꯝ ꯆꯠꯊꯣꯛꯇ꯭ꯔꯕꯣ ꯑꯩꯁꯨ ꯁꯨꯝ ꯐꯝꯐꯝꯂꯅꯦ
ꯄꯥ ꯃꯉꯥꯏꯗꯔꯤ ꯅꯪ ꯀꯩꯅꯣ ꯐꯅꯦꯛꯀ ꯁꯥꯗ꯭ꯔꯣ
ꯁꯥꯗ꯭ꯔꯣ ꯐꯅꯦꯛꯀ ꯁꯥꯗ꯭ꯔꯦꯗ ꯑꯩ ꯍꯧꯖꯤꯛꯀꯥꯟꯗꯤ
ꯎꯝ ꯀꯩ ꯑꯣꯏꯅꯣ ꯇꯧꯔꯦ
ꯀꯩꯝ ꯁꯥꯗ꯭ꯔꯦ ꯏꯁꯥ ꯅꯨꯡꯉꯥꯏꯇꯗꯅ ꯑꯗꯨꯝ ꯑꯗꯨꯝ ꯀꯩꯝ ꯇꯧꯗꯕꯤ ꯂꯩꯌꯦ
ꯎꯝ
ꯑ
ꯀꯩ ꯑꯣꯏꯅꯥ ꯉꯝꯗ꯭ꯔꯤꯅꯣ ꯅꯪꯕꯣ
ꯑꯩꯔꯣ ꯏꯁꯥꯁꯦ ꯂꯣꯛ ꯅꯨꯡ ꯈ ꯇꯧꯕ ꯆꯤꯐꯦ ꯆꯤꯐꯦ ꯐꯤꯠ ꯅꯕ ꯃꯔꯛ ꯃꯔꯛꯇ ꯑꯗꯨꯃꯥꯏꯅ ꯇꯧꯋꯏꯤ ꯎ ꯅꯣꯏ ꯍꯟꯗꯛ ꯍꯥꯎꯁꯤ ꯇꯧꯈꯤꯕꯗꯨꯣ ꯅꯣꯏ ꯂꯩꯀꯥꯏꯒꯤ ꯅꯣꯏ ꯃꯈꯥ ꯂꯩꯀꯥꯏꯒꯤ ꯎ ꯑꯗꯨꯗꯣ ꯀꯅꯥꯗ ꯐꯥꯎꯈ꯭ꯔꯒꯦ ꯍꯥꯎꯁꯤ ꯇꯧꯕꯗꯣ ꯃꯅꯤꯡꯂꯣꯝꯗ ꯐꯥꯎꯈꯔ꯭ꯦ ꯑꯣ ꯍꯥꯎꯁꯐꯨꯜꯗꯣ ꯀꯩꯅꯣ ꯑꯗꯨ ꯑꯣꯏꯕꯗꯣ
ꯍꯥꯎꯁ ꯕꯨꯣꯜꯠꯇꯣ ꯀꯩꯅꯣ ꯊꯝꯕꯅꯦ ꯑꯣ ꯋꯥꯆꯤꯡ ꯃꯦꯆꯤꯟ ꯊꯝꯕ ꯑꯗꯨꯝ ꯇꯧꯕꯅꯦ
ꯃꯥꯗꯤ ꯃꯔꯥꯏꯕꯛ ꯐꯩꯗ ꯅꯣꯏ ꯀꯩꯅꯣꯗꯤ ꯇꯤꯛꯀꯦꯠꯀꯤ ꯃꯃꯜ ꯀꯌꯥ ꯑꯣꯏꯈꯤꯒꯦ
ꯂꯨꯄꯥ ꯆꯧꯉꯥ
ꯑꯣ ꯌꯥꯏꯗ ꯑꯗꯨꯝꯀꯣ ꯅꯪ ꯀꯛꯄ ꯊꯣꯛꯇ꯭ꯔꯣ ꯈꯣꯏ ꯏꯕꯦꯝꯃꯥ ꯑꯩꯈꯣꯏꯒꯤ ꯗꯥꯎꯖꯤꯗꯤꯅꯦ ꯅꯣꯡꯃꯇꯅꯦ ꯐꯥ ꯐꯥꯎꯁꯤ ꯀꯥꯏꯅ ꯐꯥꯎꯕꯤꯄꯣꯟꯇꯦꯍꯦ ꯇꯤꯀꯦꯠ ꯀꯌꯥ ꯀꯛꯀꯦ
ꯇꯤꯛꯀꯦꯠ ꯑꯅꯤ ꯀꯛꯑꯦ
ꯑꯣ ꯅꯪ ꯃꯇꯣꯝꯗ ꯀꯛꯏꯔꯣ
ꯑꯥ ꯑꯈꯣꯏ ꯏꯅꯥꯎ ꯅꯨꯄꯤ ꯑꯃꯒ
ꯑꯣ
ꯑꯉꯥꯡꯒꯩ ꯀꯛꯍꯜꯂꯤꯗ ꯑꯩꯗꯤ ꯑꯅꯤꯒ ꯀꯛꯄ ꯍꯩꯇꯦ ꯑꯁ ꯑꯈꯣꯏ ꯏꯃꯥꯟꯅꯕꯤ ꯑꯃ ꯂꯩꯌꯦ ꯎꯝ ꯈꯔꯕꯨꯗꯤ ꯂꯤꯔꯦ ꯃꯥꯗꯣ
ꯎꯝ
ꯂꯤ ꯉꯥꯎꯔꯦ ꯃꯥ ꯂꯤꯔꯦ ꯂꯥꯛꯑꯝꯃꯦ ꯑꯈꯣꯏꯗ ꯑꯣ ꯀꯩꯅꯣ ꯇꯧ ꯅꯨꯄꯥ ꯄꯤꯌꯣꯌꯦ
ꯑꯥ
ꯑꯣ ꯑꯗꯨ ꯉꯥꯎꯋꯤ ꯏꯕꯦꯝ ꯂꯥꯛꯑꯝꯃꯦ ꯑꯩꯅ ꯑꯩꯒꯤ ꯕꯣꯛꯇ ꯐꯪꯗꯦ ꯑꯩꯒꯤꯕꯨꯛꯇ ꯐꯪꯗꯦꯅ ꯍꯥꯏꯒꯤꯕꯅꯦ ꯑꯩꯅ
ꯕꯅꯦ ꯑꯩꯅ
ꯅꯨꯄꯥ ꯄꯤꯌꯣꯌꯦ
ꯃꯁꯨ
ꯑꯩꯒꯤ ꯕꯨꯛꯇ ꯐꯪꯗꯦꯕꯤ ꯈꯪꯗꯦ ꯁꯃꯨ ꯃꯈꯣꯡꯒꯤ ꯅꯨꯄꯥꯗꯨꯕꯨ ꯂꯩꯌꯨ ꯌꯥꯔꯛꯀꯗ꯭ꯔꯣ
ꯈꯪꯗꯦꯅꯦ ꯑꯗꯨꯁꯨ ꯂꯨꯏꯅꯦ
ꯈꯪꯗꯦꯅꯦ ꯇꯧꯔꯤꯁꯦ ꯍꯧꯖꯤꯛꯁꯦ ꯄꯪꯀꯤꯗ ꯀꯤ ꯏꯕꯦꯝꯃ ꯌꯨꯝꯒ ꯄꯥꯟꯗꯧꯕ
ꯀꯤꯖꯔꯦ ꯅꯪꯗ ꯅꯠꯇꯤꯌꯦ ꯈꯜꯂꯨ ꯈꯜꯂꯨꯔꯒ ꯈꯜꯂꯨꯔ ꯈꯜꯂꯨꯔꯒ ꯅꯠꯇꯦ ꯎꯔꯨ ꯎꯔꯨꯔꯒ ꯇꯥꯔꯨ ꯇꯥꯔꯨꯔꯒꯗꯣ ꯎꯝ ꯁꯤꯗꯥ
ꯈꯜꯂꯝ ꯈꯟꯕꯗꯣ
ꯊꯥꯖ ꯊꯥꯖꯗꯕ ꯀꯌꯥ ꯑꯃ ꯇꯧꯔꯛꯏꯖꯦ ꯃꯑꯣꯡ ꯃꯥꯟꯗ ꯃꯥꯟꯗꯕ
ꯎꯝ ꯇꯧꯅꯔꯤꯖꯦ ꯎꯝ ꯀꯩ ꯀꯩꯅꯣ ꯇꯧꯗ꯭ꯔꯣ ꯅꯣꯏ ꯅꯪ ꯑ ꯀꯔꯝ ꯀꯥꯟ ꯇꯥꯔꯒꯦ
ꯀꯩꯕꯨꯅꯣ
ꯅꯡꯒꯤ
ꯅꯡꯒꯤ ꯀꯦꯅꯣꯗꯣ ꯑꯩꯒꯤ ꯑꯩꯒꯤ ꯁꯣꯁꯇꯤꯗꯨꯔꯣ
ꯎꯝ
ꯎꯝ ꯑꯥ ꯀꯨꯏꯗꯔꯦ
ꯎꯝ
ꯑꯥ ꯈꯔ ꯆꯥꯎꯅ ꯇꯧꯗꯣꯏꯔꯣ ꯑꯥ ꯐꯤꯂꯝꯒ ꯀꯥꯞꯇꯣꯏꯅꯦ ꯃꯣꯏ ꯂꯝꯄꯥꯛ ꯑꯅꯤ ꯂꯩꯗꯅ
ꯎꯝ
ꯁꯥꯏꯠ ꯑꯃꯗꯅ ꯐꯤꯂꯝ ꯀꯥꯞꯄꯅꯤ ꯁꯥꯏꯠ ꯑꯃꯗꯅ ꯏꯁꯩ ꯇꯧꯒꯅꯤ ꯑꯗꯨꯒ ꯀꯩꯅꯣꯗꯅ ꯀꯝꯃꯨꯅꯤꯇꯤ ꯍꯣꯜꯗꯅ ꯂꯤꯂꯥ ꯀꯥꯎꯒ ꯂꯤꯂꯥ ꯇꯧꯒꯅꯤ ꯑꯗꯥ ꯌꯦꯡꯅꯤꯡ ꯌꯦꯡꯅꯤꯡꯕ ꯌꯦꯡꯖꯔꯁꯅꯣꯕ
ꯎꯝ ꯁꯦꯜꯕꯨ ꯄꯥꯏꯔꯤꯅꯦ
ꯎꯝ ꯈꯔ ꯍꯩꯗꯔꯅꯤ ꯍꯟꯗꯛꯇꯤ ꯖꯣꯔꯣ ꯖꯣꯔꯣ ꯑ ꯊꯤꯀꯥ ꯈꯥ ꯇꯧꯋꯦ
ꯑꯣ
ꯑꯗꯨꯒꯤ ꯍꯥꯏꯗꯤ ꯈꯔ ꯄꯩꯁꯥꯖꯦ ꯊꯤꯛ ꯂꯦꯞꯇꯦ ꯄꯩꯁꯥꯖꯦ ꯈꯔ ꯂꯥꯏꯅ ꯂꯥꯛꯑꯕꯅꯤꯅ ꯂꯥꯏꯅ ꯂꯣꯏꯁꯟꯅꯤꯡꯕꯗꯣ ꯄꯥꯝꯃꯨꯕꯒ ꯈꯪꯗ꯭ꯔꯦ ꯖꯦꯔꯣ ꯖꯦꯔꯣ ꯍꯩꯗꯅꯤꯡꯉꯦ
ꯎꯝ ꯇꯧꯒꯗꯝꯅꯤ ꯇꯧꯒꯗꯝꯅꯤ
ꯗꯝꯅꯤ ꯄꯨꯟꯁꯤꯁꯤ ꯎꯝ
ꯍꯌꯦ ꯅꯪ
ꯍꯌꯦꯡ ꯅꯪ ꯀꯪꯂꯥ ꯆꯠꯄꯗꯣ ꯌꯥꯔꯕꯔꯥ ꯅꯠꯇ꯭ꯔꯣ ꯌꯥꯔꯦ ꯆꯠꯂꯥ ꯂꯣꯏꯔꯦ ꯀꯩꯅꯣ
ꯑꯣ ꯑꯣ ꯑꯗꯨ ꯍꯥꯏꯅ
ꯑꯗꯨ ꯍꯥꯏꯅ
ꯀꯪꯂꯥ ꯃꯅꯨꯡ ꯆꯪꯉꯥꯒ ꯂꯥꯏ ꯈꯣꯏꯔꯝꯁꯤꯗꯤꯠ ꯍꯟꯅꯨꯕꯤ ꯃꯌꯥꯝꯅ
ꯎꯝ ꯈꯣꯏꯔꯝꯁꯦ ꯅꯪ ꯀꯩꯅꯣ ꯌꯦꯡꯉꯣꯏꯗ꯭ꯔꯣ ꯈꯨꯕꯥꯛ ꯃꯩꯌꯤ ꯌꯦꯡꯉꯣꯏꯗ꯭ꯔꯣ
ꯎꯝ ꯑꯦ ꯃꯣꯏꯒꯤ ꯑ ꯃꯥꯏꯕꯤꯁꯤꯡꯗꯨꯗ ꯄꯩꯁꯥ ꯊꯥꯔ ꯌꯦꯡꯉꯤꯗꯨꯗꯤ
ꯈꯪꯗꯦꯍꯦ ꯑꯩꯗꯤ ꯑꯝꯄꯨ ꯌꯦꯡꯉꯛꯇꯦ
ꯂꯩꯕꯅꯦ ꯂꯩꯕꯅꯦ ꯃꯣꯏꯒꯤ ꯂꯥꯏꯁꯪꯗꯨꯗ ꯃꯥ ꯂꯥꯏꯁꯪ ꯃꯆꯥ ꯃꯆꯥ ꯃꯌꯥꯝ ꯂꯩꯗꯅ
ꯑꯥ
ꯑꯗꯨꯗ ꯃꯣꯏ ꯈꯨꯕꯥꯛ ꯃꯩꯌꯤ ꯌꯦꯡꯕ ꯄꯩꯁꯥ ꯊꯥꯔ ꯌꯦꯡꯕ ꯌꯥꯝ ꯇꯧꯕꯅꯦ ꯑꯗꯥ ꯑꯝꯇ ꯌꯦꯡꯊꯣꯛꯑꯣ ꯅꯪ ꯁꯨꯝ ꯍꯥꯏꯗꯤ ꯑꯦꯛꯁꯅꯥ ꯌꯦꯂꯛ ꯀꯗ꯭ꯔꯥ ꯈꯣꯠꯂꯛꯀꯗ꯭ꯔꯥ ꯑꯄꯟ ꯑꯔꯥꯛ ꯂꯩꯕ꯭ꯔꯥ ꯈꯣꯠꯄ꯭ꯔꯥ ꯍꯥꯏꯗꯣ
ꯕ꯭ꯔꯥꯅ ꯑꯥ ꯑꯗꯨꯕꯨꯗꯤ ꯌꯦꯡꯊꯣꯛꯄ ꯌꯥꯏ ꯍꯣꯏ ꯌꯦꯡꯉ ꯕꯥꯗꯨꯅꯤ ꯅꯪꯒꯤꯗꯤ ꯌꯦꯡꯉꯣꯏꯗ꯭ꯔꯣ
ꯑꯩꯗꯤ ꯌꯦꯡꯉꯔꯣꯏꯗ
ꯀꯩꯗꯧꯔꯦ
ꯑꯩꯗꯤ ꯀꯩꯅꯣꯅꯦ ꯂꯥꯏꯒꯤ ꯃꯄꯣꯛꯇ ꯍꯤꯡꯕꯅꯦ ꯑꯩꯗꯤ ꯏꯁꯥꯅ ꯈꯪꯖꯩꯌꯦ ꯑꯗꯨꯅ ꯑꯩꯅ
ꯅꯁꯥꯅ ꯈꯪꯖꯔꯦ ꯑꯣ ꯑꯗꯨꯅ ꯌꯥꯝ ꯄꯣꯛꯆꯩ ꯍꯦꯟꯕꯅꯤꯅ ꯑꯗꯨꯝ ꯈꯪꯖꯕꯗꯣ ꯏꯁꯥꯅꯀꯣ
ꯎꯝ꯫
ꯎꯝ ꯐꯩ ꯑꯗꯨ ꯈꯪꯉꯤꯗꯨ꯫
ꯑꯁ ꯅꯪ ꯉꯁꯤ ꯊꯕꯛ ꯇꯧꯒꯤꯗꯣꯔꯣ꯫
ꯑꯩ ꯉꯁꯤ ꯊꯕꯛ ꯇꯧꯒꯅꯤ꯫
ꯑꯩꯗꯤ ꯇꯧꯔꯔꯣꯏ ꯋꯥꯔꯦ ꯂꯣꯏꯁꯜꯂꯅꯤ꯫
ꯀꯩꯒꯤ꯫
ꯄꯦꯜꯂꯛꯑꯦ꯫ ꯆꯥꯛ ꯊꯨꯝ ꯂꯥꯝꯈꯠꯂꯛꯑꯕ ꯀꯩꯅꯣ ꯑꯃ ꯇꯧꯔꯦ ꯑꯩꯗꯤ꯫
ꯄꯦꯟꯒꯤꯗꯅꯨꯍꯦ꯫
ꯄꯦꯜꯂꯦꯗ ꯑꯩ ꯆꯥꯛꯄꯨ ꯂꯥꯝꯈꯠꯂꯛꯑꯦ ꯋꯥꯔꯦ꯫
ꯅꯥꯀꯣꯡꯒ ꯂꯣꯏꯅ ꯁꯥꯔꯕ ꯖꯥꯠꯅꯤꯗ꯫
ꯍꯟꯗꯛꯁꯦ ꯄꯩꯁꯥ ꯈꯔ ꯇꯥꯟꯗ ꯌꯥꯗꯦꯅꯤ ꯃꯤꯒꯤ ꯁꯦꯟꯗꯣꯟ ꯄꯨꯠꯁꯜꯂꯨꯕ ꯃꯌꯥꯝꯁꯦ ꯁꯤꯡꯗꯣꯔꯤꯕꯅꯦ꯫
ꯑꯣ ꯅꯪ ꯁꯦꯟ ꯌꯥꯝ ꯄꯨꯊꯔꯦꯕ꯫
ꯀꯥꯔ ꯁꯦꯟ ꯄꯨꯊꯩꯌꯦ ꯍꯟꯗꯛ ꯃꯊꯥ ꯁꯥꯏꯌꯦ꯫
ꯥ ꯃꯊꯥ ꯌꯥꯝ ꯁꯥꯕ꯭ꯔꯅꯦ ꯁꯦꯟ ꯄꯨꯊꯕꯁꯦ꯫
ꯏꯕꯦꯃ ꯆꯥꯛ ꯆꯥꯕ ꯆꯪꯗꯦ ꯇꯨꯝꯕ ꯆꯪꯗꯦ꯫ ꯏꯊꯟꯇ ꯄꯣꯊꯥꯐꯝ ꯈꯪꯗꯦ ꯑꯁ ꯀꯩꯅꯣ ꯁꯤ ꯈꯨꯋꯥꯁꯤꯕꯣ꯫
ꯑꯁ ꯂꯤꯁꯤꯡ ꯌꯥꯡꯈꯩ ꯂꯥꯛ ꯑꯃꯒ ꯄꯨꯊꯕ ꯃꯤꯗꯨꯗꯤ ꯀꯩ ꯑꯣꯏꯔꯝꯃꯅꯤ꯫
ꯁꯤꯅꯤꯉꯝꯒꯅꯤ꯫
ꯂꯤꯁꯤꯡ ꯃꯔꯤ ꯃꯉꯥꯗ ꯑꯗꯨ ꯌꯥꯝꯅ ꯋꯥꯈꯟꯗꯣ ꯗꯥꯎꯟ ꯆꯠꯂꯗꯨꯅ
ꯆꯠꯂꯦ ꯆꯠꯂꯦ ꯆꯠꯂꯤ ꯑꯩ ꯁꯨꯨꯡ ꯉꯝ ꯉꯝꯃꯣꯏ ꯑꯩ ꯆꯔꯥ ꯍꯦꯜꯂꯁꯨ ꯍꯦꯟꯖꯔꯒꯦ ꯑꯩꯁꯨ ꯉꯝ ꯉꯝꯃꯔꯣꯏ ꯀꯃꯥꯏꯅ ꯇꯧꯗꯣꯏꯅꯣ ꯈꯪꯗꯦ ꯑꯩ ꯑꯁ꯫
ꯍꯦꯟꯒꯅꯨꯗ ꯑꯗꯨꯝ ꯂꯥꯛꯆꯁꯅꯤ ꯅꯣꯏ ꯏꯃꯥꯗꯩ ꯂꯧꯋꫭ ꯅꯠ ꯅꯣꯏ ꯃꯥꯗꯩ ꯂꯧꯋꫭ꯫
ꯈꫭꯏ ꯃꯥꯗꯩ ꯂꯧꯅꯤ ꯑꯗꯨ ꯂꯣꯏ ꯂꯧꯕꯗꯤ ꯉꯝꯃꯣꯏ ꯑꯩꯅꯁꯨ ꯈꯔ ꯄꯨꯊꯣꯛꯀꯅꯤ꯫
ꯑꯗꯒꯤ ꯈꯔ ꯑꯃꯅ ꯆꯣꯔ ꯇꯧꯔꯣ꯫
ꯑꯃ ꯑꯅꯤꯅ ꯆꯣꯔ ꯇꯧꯔꯣ ꯈꯪꯁꯨ ꯈꯪꯉꯣꯏ ꯐꯔꯅꯤ ꯃꯉꯣꯟꯗ ꯃꯅꯤ ꯄꯨꯊꯣꯛꯍꯜꯂꯣ꯫
ꯑꯣ꯫
ꯑꯗꯨꯝ ꯅꯪꯅ ꯑꯃꯅꯤ ꯍꯥꯞꯄꫭ ꯑꯗꯨꯝ ꯁꯨꯔꯦ꯫
ꯎꯝ ꯑꯗꯨꯅꯦ ꯑꯩꯅ ꯈꯜꯂꯤꯁꯦ꯫ ꯀꯩ ꯇꯧꯔꯤ ꯁꯥꯟꯅꯩꯕ ꯋꯥꯔꯤ ꯁꯥꯟꯅꯩꯁꯤꯕꯨ꯫
ꯑꯩꯁꯨ ꯈꯪꯗꯦꯗ ꯒ꯭ꯌꯥꯟꯁꯦ ꯑꯥ ꯑꯗꯨꯝ ꯃꯣꯏ ꯊꯣꯛꯄ ꯇꯥꯖꯔꯅꯤ ꯑꯩꯈꫭꯏ ꯊꯣꯛꯄ ꯁꯥꯟꯅꯔꯁꯤ꯫
ꯀꯅꯣ ꯈꯪꯖꯤꯜꯂꯛꯇ꯭ꯔꯦꯕ꯫
ꯂꯩꯔꯥꯡ ꯌꯥꯝ ꯁꯥꯠꯂꯤ ꯁꯤꯗ ꯋꯥꯈꯟꯁꯤ ꯀꯩꯅꯣꯃ ꯐꯥꯎꯔꯛꯏꯅꯤꯅꯦ꯫
ꯀꯩ ꯂꯩꯌꯥꯡ ꯏꯟꯅꯤꯡꯊꯝꯊꯥꯗ ꯀꯥꯂꯦꯟꯗ ꯁꯥꯠꯄ ꯂꯩꯔꯥꯡꯁꯤꯅ ꯃꯅꯝ ꯅꯨꯡꯁꯤꯕ꯭ꯔꯥ
ꯈꯪꯗꯦꯗ ꯃꯅꯝ ꯃꯍꯥꯒꯤ ꯋꯥꯔꯤꯁꯦ ꯑꯩꯗꯤ ꯀꯌꯥ ꯃꯅꯝ ꯃꯍꯥ ꯆꯪꯕ ꯌꯥꯗꯕꯅꯦ ꯑꯩꯩꯅꯩꯗꯤ
ꯅꯪ ꯃꯅꯝ ꯌꯥꯗꯦꯀꯣ
ꯎꯝ ꯍꯥꯏꯃ ꯌꯥꯝ ꯅꯨꯡꯁꯤꯕ ꯅꯪ ꯃꯥꯟꯕ ꯊꯝꯕꯥꯜ ꯊꯔꯣ ꯑꯝꯁꯨ ꯁꯥꯠꯂꯤꯅꯦꯍꯦ
ꯁꯥꯠꯄꯅꯦ ꯃꯣꯏ ꯏꯃꯨꯡꯗꯣ ꯃꯤ ꯀꯅꯥꯝꯇ ꯂꯩꯇ꯭ꯔꯣ
ꯃꯣꯏꯁꯦ ꯃꯅꯨꯡꯗ ꯂꯩꯕ ꯃꯥꯜꯂꯦ ꯈꯪꯗꯦꯗ ꯃꯣꯏ ꯃꯤꯅ ꯃꯣꯏ ꯊꯣꯛꯄ ꯀꯩ ꯍꯥꯏꯗꯣꯏꯅꯣ
ꯈꯣꯏꯗꯁꯨ ꯑꯩꯈꯣꯏꯗꯁꯨ ꯑꯩꯈꯣꯏ ꯃꯤ ꯅꯠꯇꯕ ꯑꯃ ꯂꯩꯍꯧ
ꯂꯦꯍꯧꯕꯅꯤ ꯊꯣꯛꯄ ꯑꯝ ꯇꯧꯖꯔꯖꯥꯅꯨ ꯀꯩꯗꯧꯔꯒꯦ
ꯃꯣꯏ ꯏꯃꯨꯡꯃꯤ ꯅꯠꯇꯕꯅꯦ ꯑꯩꯈꯣꯏꯅ ꯂꯩꯔꯤꯁꯤꯅ ꯎ
ꯆꯥ ꯈꯔ ꯀꯥꯝꯈꯠꯂ ꯆꯔ ꯋꯥꯅꯤꯡꯉꯦꯕꯨ ꯁꯤꯗꯤ
ꯄꯣꯑꯥꯜꯂꯨꯔꯥꯁꯤꯔ
ꯑꯗꯨꯨꯝ ꯐꯥꯔꯗ꯭ꯔꯥ
ꯎꯝ
ꯑꯣ ꯑꯗꯨꯗꯤꯅꯦ ꯆꯦꯆꯦꯁꯨꯅꯦ ꯊꯝꯃꯒꯦ ꯅꯪ ꯊꯝꯃꯨ ꯊꯥꯝꯃꯨ ꯂꯥꯛꯇꯧꯕ ꯇꯦꯇꯨ ꯍꯛꯄ ꯂꯥꯛꯇꯧꯕ ꯆꯥꯛ ꯆꯥꯕ ꯂꯥꯛꯇꯧꯕꯗꯣ ꯂꯥꯛꯑꯝꯗꯥꯏꯗ ꯍꯦꯛ ꯍꯥꯏꯔꯛꯑꯣ
ꯍꯣꯏ ꯍꯣꯏ ꯇꯦꯇꯨꯒꯤꯗꯨꯅꯦ ꯉꯁꯥꯏ ꯑꯣꯏꯒꯤꯗꯥꯏꯅꯦ
ꯒꯤꯗꯥꯏꯅꯦ ꯑꯣꯝ
ꯊꯝꯃꯣ ꯊꯝ